ꯍꯜꯂꯣ꯫
ꯏꯅꯝꯃ ꯆꯥꯛ ꯆꯥꯔꯕꯣ꯫
ꯆꯔꯦ꯫
ꯀꯩ ꯍꯤꯟꯖꯥꯡ ꯆꯥꯔꯒꯦ꯫
ꯑ ꯊꯔꯣꯏ ꯊꯣꯡꯕ ꯆꯥꯏ ꯅꯪ ꯆꯥꯗ꯭ꯔꯤꯕꯣ꯫
ꯆꯥꯔꯦ꯫
ꯀꯩ ꯏꯟꯁꯥꯡ ꯆꯥꯒꯦ꯫
ꯑ ꯀꯥꯛꯁꯣꯏ꯫
ꯑꯣ ꯅꯪ ꯑꯥꯗ ꯂꯩꯕꯗꯣ ꯅꯨꯡꯉꯥꯏꯔꯤꯕꯣ꯫
ꯅꯨꯡꯉꯥꯏꯔꯤꯌꯦ꯫
ꯅꯨꯡꯉꯥꯏ ꯅꯨꯡꯉꯥꯏꯅ ꯐꯖ ꯐꯖ ꯂꯩꯌꯨ꯫
ꯍꯣꯏ ꯍꯧꯖꯤꯛ ꯀꯩꯇꯧꯔꯝꯃꯤꯅꯣ꯫
ꯕꯦꯝꯃ ꯁ꯭ꯀꯨꯜ ꯍꯜꯂꯛꯑꯦ꯫ ꯑꯗꯨꯒꯤ ꯂꯩꯔꯝꯃꯤꯅꯦ ꯐꯤꯔꯣꯜ ꯍꯣꯡꯗꯣꯛꯑꯒ ꯁꯨꯃꯥꯏ ꯁꯝ ꯂꯩ ꯔꯦ ꯑꯗꯨꯅꯦ
ꯅꯪ ꯀꯩꯗꯧꯔꯝꯃꯤꯅꯣ
ꯑꯩꯁꯦ ꯑꯦꯛꯖꯥꯝ ꯂꯩꯌꯦꯕꯀꯣ ꯑꯗꯨꯒꯤ ꯂꯥꯏꯔꯤꯛ ꯄꯥꯁꯤꯔꯅ ꯇꯧꯔꯝꯕꯅꯤ ꯑꯗꯣ ꯐꯣꯟ ꯃꯦꯠꯂꯦ
ꯎꯝ ꯄꯥꯎ ꯄꯥꯎ ꯂꯥꯏꯔꯤꯛ ꯈꯔ ꯒ ꯌꯥꯝ ꯌꯥꯝꯅ ꯉꯝꯍꯦꯟꯕ ꯌꯥꯗꯦ
ꯂꯥꯏꯔꯤꯛ ꯀꯟ ꯀꯟ ꯄꯥꯒꯗꯝ
ꯎꯝ ꯕꯦꯝꯃ ꯍꯟꯗꯛ ꯁ꯭ꯀꯨꯜ ꯀꯥꯏꯔꯤꯔ ꯍꯟꯗꯛꯇ ꯍꯧꯔꯤꯔ
ꯍꯟꯗꯛꯇ ꯍꯧꯔꯤꯅꯦ ꯄ꯭ꯔꯤ ꯀꯥꯔꯤꯅꯦ ꯆꯠꯂꯨ ꯌꯥꯗ ꯌꯥꯗ ꯑꯍꯥꯟꯕꯗ ꯍꯧꯖꯤꯛꯄꯨꯗꯤ ꯌꯥꯔꯦ ꯀꯩꯁꯨ ꯍꯥꯏꯗ꯭ꯔꯦ
ꯎꯝ
ꯑꯍꯥꯟꯕꯗꯗꯤ ꯆꯠꯂꯨ ꯌꯥꯗꯕꯁꯦ
ꯇꯔꯌ ꯇꯧꯔꯤꯔ ꯆꯠꯂꯣ ꯌꯥꯗꯕ
ꯍꯣꯏ ꯍꯥꯟꯅꯅꯄꯦꯠꯇ ꯀꯥꯔꯦꯗꯅ
ꯑꯣ
ꯖꯤꯛ ꯑꯃꯨꯛ ꯑꯗꯥ ꯑꯁꯣꯝꯗ ꯑꯃꯨꯛ ꯀꯥꯔꯒꯦꯅ ꯀꯥꯔꯦ ꯍꯧꯖꯤꯛꯄꯨꯗꯤ ꯀꯔꯤꯝ ꯍꯥꯏꯗ꯭ꯔꯦ ꯑꯗꯨꯝ ꯆꯠꯂꯦ ꯕꯦꯝꯃ ꯉꯥꯡꯅꯕ ꯉꯝꯄꯣꯟꯇꯦꯗ
ꯍꯧꯖꯤꯛꯀꯥꯟꯁꯦ ꯀꯃꯥꯏ ꯀꯃꯥꯏ ꯇꯧꯔ ꯂꯩꯔꯤꯒꯦ
ꯍꯧꯖꯤꯛꯀꯥꯟꯁꯦ ꯐꯤ ꯈꯔ ꯁꯥ ꯑꯉꯥꯡ ꯈꯔ ꯂꯧ ꯑꯗꯨꯝ ꯂꯩ ꯏꯗꯅ
ꯂꯧꯁꯤꯡ ꯀꯨꯝꯕ ꯈꯣꯠꯄ ꯂꯧꯁꯤꯡ
ꯂꯧ ꯃꯇꯝ ꯑꯣꯏ ꯑꯗꯨꯏ ꯁꯝꯄꯣꯛ ꯈꯣꯏꯕ ꯈꯔ ꯈꯔꯕꯨꯗꯤ ꯍꯧꯅꯔꯦ ꯌꯥꯝ ꯀꯟꯅ ꯂꯧꯗꯗꯤ ꯇꯧꯅꯗ꯭ꯔꯤ ꯍꯣꯏ ꯈꯔ ꯑꯗꯨꯝ ꯋꯥꯠꯂꯤꯕ ꯂꯧꯈꯤ ꯅꯣꯡꯗꯥ ꯃꯟꯗꯟ ꯅꯅꯦ ꯂꯧ ꯈꯣꯏꯕꯗꯨ ꯌꯥꯅꯗ꯭ꯔꯦꯕ ꯍꯧꯖꯤꯛꯁꯦ ꯄꯥꯛꯅ
ꯎꯝ
ꯑꯗꯨ ꯂꯧꯒꯦ ꯈꯔ ꯋꯥꯠꯂꯤ ꯌꯥꯕꯨꯗꯤ ꯌꯥꯔꯛꯑꯅꯤꯗ
ꯅꯣꯡꯖꯦ ꯉꯁꯥꯏ ꯑꯩꯁꯨ ꯇꯥꯗꯤ ꯇꯥꯒꯤꯈꯤꯕꯅꯦ
ꯇꯥꯏꯌꯦ ꯅꯣꯡ ꯉꯔꯥꯡꯗꯒꯤ ꯇꯥꯕꯗꯣ ꯑꯗꯨꯅ ꯈꯣꯏꯅꯦꯅ ꯑꯃꯨꯛꯇꯧ ꯅꯣꯡ ꯑꯃꯨꯛ ꯇꯥꯁꯟ ꯈꯣꯏ ꯌꯥꯗ꯭ꯔꯦ
ꯎꯝ
ꯑꯗꯨꯃꯥꯏꯅ ꯇꯧꯈ꯭ꯔꯦ
ꯃꯑꯣꯡꯒ ꯃꯥꯟꯗꯅ ꯑꯗꯨꯝ ꯇꯥꯁꯜꯂꯛꯄ ꯑꯗꯨꯝ
ꯑꯗꯨꯝ ꯇꯥꯏ ꯍꯥꯏꯕ ꯉꯔꯥꯡꯒꯗꯣ ꯐꯖꯅ ꯇꯥꯏ ꯀꯩꯅꯣ
ꯎꯝ
ꯑꯗ ꯅꯣꯏ ꯕꯦꯝꯃꯗꯤ ꯀꯥꯏ ꯇꯝꯅꯤ ꯍꯥꯏꯔꯒꯦ
ꯕꯦꯝꯃꯁꯦ ꯎꯝ ꯇꯤ ꯖꯤꯒꯤ ꯐꯣꯝ ꯊꯥꯖꯤꯜꯂꯦ ꯔꯦꯖꯤꯁꯇꯔ ꯇꯧꯔꯦ ꯑꯗꯣ ꯃꯥꯒꯤꯁꯦ ꯑꯙꯥꯔ ꯌꯥꯗꯗꯅ ꯑꯃꯨꯛ ꯕꯦꯔꯥ ꯈꯔ ꯀꯥꯗꯣꯔꯤ ꯍꯧꯖꯤꯛꯀꯥꯟꯗꯤ ꯑꯥꯏ ꯗꯤ ꯑꯃ ꯆꯪꯉꯦꯕ ꯕꯦꯝꯃꯒꯤ ꯃꯣꯏꯒꯤ ꯑꯉꯥꯡꯈꯩꯒꯤ ꯂꯣꯏꯅꯃꯛ ꯀꯤ ꯑꯗꯥꯔꯒ ꯂꯤꯡ ꯇꯧꯔꯒ ꯗꯤꯖꯤꯇꯦꯜ ꯂꯣꯀꯔ ꯑꯥꯏꯗꯤ ꯑꯃ ꯆꯪꯉꯦꯕꯀꯣ ꯑꯗꯨꯗꯒꯤ ꯇꯤꯁꯦ ꯁꯦꯝꯕ ꯌꯥꯗꯗꯅ ꯑꯗꯥꯔꯁꯦ ꯌꯥꯗꯗꯅ ꯕꯦꯔꯥ ꯈꯔꯗꯤ ꯀꯥꯔꯤꯗꯣ ꯈꯪꯗꯦ ꯊꯥꯗꯤ ꯊꯥꯖꯤꯟꯈ꯭ꯔꯦ ꯐꯣꯝ ꯅꯝꯗꯅ ꯆꯀꯗ꯭ꯔꯥꯅ ꯈꯤꯇꯪꯗꯤ ꯄꯥꯈꯠꯂꯤ
ꯆꯠꯂꯣꯏꯗ ꯃꯥꯏ ꯌꯥꯖꯅꯤ ꯎꯝ ꯃꯥꯏꯌꯥꯖꯖꯅꯤ
ꯎꯝ
ꯃꯣꯏ ꯊꯥꯖꯃꯥꯟꯕꯤꯍꯣꯏꯗꯤ ꯀꯗꯥꯏ ꯇꯝꯅꯗꯣꯏꯖꯥꯠꯅꯣ ꯄꯤꯟꯇꯨ ꯍꯣꯏꯁꯨ ꯑꯗꯥ ꯊꯥꯖꯤꯟꯕ꯭ꯔꯥ
ꯄꯤꯟꯗꯨꯗꯤ ꯊꯥꯜꯂꯦ ꯊꯥꯖꯃꯥꯟꯕꯤꯗꯤ ꯇꯤ ꯖꯤ ꯊꯥꯖꯤꯟꯕ꯭ꯔꯥ ꯊꯥꯖꯟꯕ꯭ꯔꯥ ꯈꯪꯗ꯭ꯔꯦ
ꯊꯥꯖꯃꯥꯟꯕꯤꯗꯣ ꯀꯣꯃꯦꯠꯇ ꯇꯝꯅꯤ ꯀꯥꯏꯅ ꯍꯥꯏꯒꯨꯝꯗꯤ ꯇꯧꯕꯅꯤꯅꯦ
ꯇꯃꯗꯤ ꯍꯨꯏꯗꯕꯨ ꯄꯩꯁꯥ ꯄꯥꯏꯗꯕꯒꯤ ꯉꯝꯗꯕꯅꯤ
ꯃꯥꯅꯦ ꯃꯣꯏꯗꯤ ꯄꯩꯁꯥ ꯃꯣꯏꯗꯤ ꯄꯩꯁꯥ ꯄꯥꯏꯕ ꯑꯗꯨꯅꯤꯅ ꯀꯩꯅꯣ ꯇꯧꯔꯣꯏꯗ ꯏꯆꯦ ꯄꯨꯔꯅꯤꯃꯥꯏ ꯃꯆꯥꯁꯨ ꯑꯗꯨꯗ ꯇꯝꯍꯟꯅꯤꯅ ꯇꯧꯔꯝꯕꯗꯒꯤ ꯉꯝ ꯀꯗꯧ ꯃꯥꯟꯗꯦꯅ ꯁꯤ ꯁꯤꯗ ꯇꯝꯅꯤ ꯍꯥꯏꯕ꯭ꯔꯥ ꯀꯩꯅꯣꯝ ꯍꯥꯏ
ꯎꯨ ꯑꯩꯅ ꯕꯦꯝꯑꯃꯒꯤꯗꯣ ꯌꯥꯔꯛꯇ ꯇꯥꯔꯗꯤ ꯁꯣꯝ ꯅꯥꯀꯟꯗ ꯏꯃꯥꯟꯅꯕ ꯑꯃ ꯂꯩꯌꯦꯕꯀꯣ ꯑꯗꯨꯒꯤ ꯃꯣꯏꯒꯤ ꯁ꯭ꯀꯨꯜꯗꯣ ꯄ꯭ꯔꯤꯖꯝ ꯍꯥꯏꯕ꯭ꯔꯥ ꯈꯪꯕ꯭ꯔꯥ
ꯈꯪꯗ꯭ꯔꯦ ꯇꯥꯗ꯭ꯔꯤꯌꯦ
ꯑ ꯁꯤ ꯅꯥꯎꯔꯦꯝꯊꯣꯡꯗ ꯑꯃ ꯂꯩꯌꯦ
ꯎꯝ
ꯑꯗꯨꯒꯤꯗꯨꯗ ꯇꯝꯃꯣꯅ ꯍꯥꯏꯕꯅꯦ
ꯎꯝ ꯌꯥꯏ ꯀꯩ ꯅꯣ ꯗꯨꯁꯨ
ꯃꯣꯏꯒꯤꯗꯨꯁꯨ ꯁ꯭ꯀꯨꯜꯗ ꯑꯍꯥꯟꯕꯩꯗꯤ ꯐ꯭ꯔꯤ ꯑꯣꯏꯗꯣꯏꯅꯦꯕ ꯏꯂꯕꯟꯗꯨꯗꯤ ꯑꫭꯏꯔꯤ ꯇꯨꯋꯦꯜꯇ ꯄꯩꯁꯥ ꯆꯪꯗꯧꯗ
ꯍꯣꯏ ꯈꯪꯗꯦꯅꯦ ꯄꯩꯁꯥ ꯆꯪꯕ ꯉꯥꯛꯇꯅꯤꯅꯦ ꯑꯉꯥꯡ ꯑꯃ ꯍꯣꯠꯅꯔꯛꯄꯗ ꯆꯪꯉꯤ ꯄꯩꯁꯥꯁꯦ ꯌꯥꯝ ꯆꯪꯈ꯭ꯔꯦꯅꯦ ꯅꯪ ꯁꯨꯇꯤꯒ ꯑꯝꯇ ꯂꯩꯇ꯭ꯔꯕꯣ
ꯑꯩ ꯁꯨꯇꯤ ꯍꯌꯦꯡ ꯑꯩꯈꯣꯏ ꯑꯦꯛꯖꯥꯝ ꯇꯧꯗꯣꯔꯦ ꯑꯗꯨꯒꯤ ꯁꯨꯇꯤꯕꯨꯗꯤ ꯊꯥꯔꯤ ꯍꯧꯖꯤꯛ ꯑꯗꯣ ꯂꯥꯏꯔꯤꯛ ꯄꯥꯔꯤ ꯁꯨꯇꯤ ꯃꯅꯨꯡꯁꯦ
ꯎꯝ ꯔꯕꯤꯅꯥ ꯍꯣꯏꯒ ꯅꯣꯏꯒ ꯂꯩꯐꯝꯗꯤ ꯂꯥꯞꯅꯕ꯭ꯔꯥ
ꯑꯩꯈꯣꯏꯒ ꯃꯣꯏꯒꯁꯦ ꯎꯝ ꯃꯥꯏ ꯍꯣꯁꯇꯦꯜ ꯅꯝꯕꯔ ꯐꯥꯏꯚꯇ ꯂꯩ ꯍꯥꯏꯌꯦ
ꯑꯥ
ꯗ ꯃꯅꯅ ꯑꯗ
ꯑ
ꯑꯗꯣ ꯌꯥꯡ ꯀꯟ ꯂꯥꯞꯇꯦ ꯂꯥꯞꯅꯗꯦ ꯑꯃꯨꯛ ꯑꯃꯨꯛꯇꯤ ꯊꯦꯡꯅꯩ ꯌꯥꯝ ꯇꯣꯏꯅꯗꯤ ꯊꯦꯡꯅꯗꯦ
ꯎꯝ ꯑꯩꯗꯨꯅ ꯑꯃꯨꯛ ꯃꯥ ꯊꯤꯟꯕꯗ ꯂꯥꯛꯑꯝꯃꯦꯕ
ꯑꯥ
ꯃꯣꯏꯅ ꯃꯣꯏ ꯑꯗꯨꯏ ꯆꯠꯐꯝꯃꯅꯤꯡꯒꯗꯨꯗꯤ ꯀꯤꯖꯩꯗ
ꯍꯣꯏ ꯃꯅꯤꯡ ꯑꯗꯨꯗꯩ ꯑꯃꯨꯛ ꯆꯪꯈꯤꯗꯣꯝꯅꯦ ꯑꯩꯈꯣꯏꯗ ꯑꯃꯨꯛ
ꯁꯤꯗ ꯂꯩꯕꯁꯦ ꯑꯩꯗꯤ ꯃꯥꯁꯨ ꯏꯊꯟꯗꯒ ꯆꯠ ꯍꯥꯄꯒꯗꯤ ꯑꯩꯁꯨ ꯀꯤꯔꯤ ꯄꯣꯠꯅꯤꯗꯥꯅ
ꯍꯣꯏ ꯆꯠꯇꯦ ꯑꯩꯈꯣꯏꯁꯨ ꯄꯥꯛꯅ ꯅꯨꯡꯊꯤꯟꯒꯨꯝꯕꯗ ꯑꯗꯣ ꯍꯧꯖꯤꯛꯀꯥꯟꯗꯤ ꯑꯃꯨꯛ ꯈꯔ ꯐꯔꯦ ꯅꯨꯄꯥ ꯆꯪꯍꯟꯗ꯭ꯔꯦꯕꯀꯣ ꯑꯩꯈꯣꯏꯒꯤ ꯅꯨꯄꯤ ꯍꯣꯁꯇꯦꯜꯗꯣ
ꯎꯝ ꯐꯔꯦ ꯐꯔꯦ ꯅꯨꯄꯥ ꯆꯪꯍꯟꯗꯕ
ꯎꯝ ꯍꯥꯟꯅꯗꯤ ꯃꯣꯏ ꯄꯛꯆꯪ ꯆꯪꯕ ꯌꯥꯔꯝꯕꯅꯦ ꯑꯗꯣ ꯃꯣꯏ ꯆꯪꯍꯟꯗ꯭ꯔꯦ ꯑꯈꯣꯏ ꯈꯥꯖꯤꯜꯂꯒ ꯄꯤꯔꯦ ꯇꯣꯡꯉꯥꯟ ꯊꯝꯃꯦ ꯑꯇꯩꯗꯤ ꯈꯔ ꯐꯔꯦ ꯍꯨꯡ ꯅꯨꯡꯗꯥꯡ ꯇꯔꯛꯑꯗꯤ ꯀꯩꯁꯨꯝ ꯊꯣꯛꯄꯗꯤ ꯊꯣꯛꯇꯦꯗ
ꯎꯝ
ꯍꯣꯁꯇꯦꯜꯗ ꯑꯗꯨꯝ ꯂꯩꯌꯦꯕ
ꯎꯝ ꯂꯩꯕꯝꯗꯤ ꯅꯨꯡꯉꯥꯏꯕ ꯃꯐꯝꯅꯤꯅꯦ ꯏꯪ ꯏꯪ ꯂꯥꯎꯒꯩ
ꯍꯣꯏ ꯍꯟꯅꯤꯡꯗꯦ ꯌꯨꯝꯗ
ꯑꯗꯨꯅꯦ ꯑꯩꯅ ꯔꯕꯤꯁꯨ ꯅꯪ ꯀꯩꯗꯧꯔꯤ ꯑꯗꯨꯗ ꯅꯪ ꯂꯣꯏꯔꯕꯗꯣ ꯍꯜꯂꯛꯑꯣ ꯍꯥꯏꯕ ꯍꯟꯅꯤꯡꯗꯦꯌꯦ
ꯑꯩꯁꯨ ꯍꯟꯅꯤꯡꯗꯦ ꯆꯦ ꯂꯪꯁꯨ ꯂꯩꯌꯦ
ꯎꯝ
ꯃꯥꯁꯨ ꯂꯩ ꯑꯝ ꯃꯥꯁꯨ ꯍꯟꯅꯤꯡꯗꯕꯩ ꯂꯩꯔꯤꯅꯦꯅ ꯇꯧꯋꯦ
ꯎꯝ ꯍꯟꯅꯤꯡꯗꯤꯌꯦ ꯑꯗꯨꯗ ꯑꯩꯅ ꯂꯥꯏ ꯍꯔꯥꯎꯕꯒ ꯍꯟꯅꯤꯡꯗꯦꯅ ꯂꯥꯛꯑꯣꯏꯀꯣ ꯅ ꯍꯥꯏꯒꯤꯝ
ꯂꯥꯏ ꯍꯔꯥꯎꯕꯗꯤ ꯂꯥꯀꯅꯤ ꯑꯩꯗꯤ
ꯂꯥꯏ ꯍꯔꯥꯎꯕꯗꯤ ꯂꯦꯞꯄ ꯌꯥꯗꯦꯕ
ꯑꯩꯗꯣ ꯑꯦꯛꯖꯥꯝ ꯥꯅꯣꯏꯒꯤꯁꯨ ꯇꯥꯔꯦ ꯑꯗꯨ ꯑꯦꯛꯖꯥꯝ ꯂꯣꯏꯕ ꯆꯞ ꯆꯥꯟ ꯇꯥꯔꯦ ꯑꯗꯨꯒ ꯎꯝ ꯅꯍꯥꯟ ꯂꯥꯛꯀꯅꯤ ꯂꯥꯏ ꯍꯔꯥꯎꯕꯗꯤ
ꯂꯥꯏ ꯍꯔꯥꯎꯕꯗ ꯑꯃꯨꯛ ꯂꯥꯡꯊꯣꯛꯑ ꯂꯣꯏꯔꯦ
ꯎꯝ
ꯂꯥꯏꯔꯤꯛꯇ ꯇꯧ ꯂꯩ ꯌꯥꯄꯣꯠꯇꯦ ꯅꯠꯇ꯭ꯔꯥ
ꯍꯣꯏ
ꯑꯃꯨꯃꯨꯛꯁꯨ ꯂꯥꯡꯒꯗ
ꯎꯝ ꯈꯔꯥꯅꯤ ꯌꯨꯝꯗ ꯂꯥꯛꯑꯒ ꯑꯗꯨꯝ ꯆꯞ ꯃꯥꯟꯅꯅꯤ ꯐꯤ ꯑꯃꯨꯛ ꯁꯥꯅꯤ ꯇꯜꯂꯛꯑꯦ
ꯑꯗꯨꯅ ꯑꯗꯨꯝ ꯂꯩꯅꯤꯡꯉꯕ
ꯁꯤꯗ ꯁꯨꯝ ꯂꯩꯅꯤꯡꯉꯦ ꯍꯜꯂꯛꯅꯤꯡꯗꯦꯕ
ꯃꯥꯅꯦ ꯑꯗꯨꯅ ꯆꯦ ꯔꯕꯤꯅꯥꯗꯣ ꯍꯜꯂꯛꯅꯤꯡꯗ꯭ꯔꯦ ꯑꯗꯨꯝ ꯂꯩꯅꯤꯡꯉꯦ
ꯎꯝ ꯃꯥꯗꯤ ꯀꯩꯅꯣ ꯇꯧꯋꯦ ꯍꯥꯏꯌꯦ ꯑꯦꯠꯃꯤꯁꯟ ꯍꯟꯖꯜꯂꯒ ꯗꯤꯄꯥꯔꯠꯃꯦꯟ ꯃꯈꯜ ꯃꯈꯜꯗ ꯑꯗꯨꯝ ꯇꯧꯔꯒ ꯂꯩꯏꯔꯤꯅꯦ ꯍꯥꯏꯌꯦ
ꯎ ꯎꯝ ꯅꯍꯥꯟꯁꯨ ꯃꯣꯏ ꯑꯦꯝ ꯌꯨꯒꯤ ꯑꯦꯛꯖꯥꯝ ꯑꯉꯥꯡꯈꯩꯒꯤ ꯑꯦꯛꯖꯥꯝ ꯆꯦ ꯌꯦꯡꯉꯣ ꯍꯥꯏꯔꯛ ꯏꯕꯥꯅꯤ ꯋꯥꯔꯤ ꯁꯥꯟꯅꯉꯩꯗ ꯋꯦꯇꯤꯡ ꯆꯪꯉꯛꯄ
ꯎꯝ
ꯑꯉꯥꯡꯈꯩꯒꯤ ꯆꯦ ꯌꯦꯡꯒꯣꯅ ꯍꯥꯏ ꯩꯅ ꯌꯦꯡꯉꯣ ꯀꯩꯗꯧ ꯌꯦꯡꯗꯣꯏꯅꯦꯅꯗꯤ ꯍꯥꯏꯈꯤꯕ ꯀꯣꯂꯦꯁꯇꯥꯖꯨ ꯑꯃꯨꯃꯨꯛ ꯀꯨꯏꯗꯅ
ꯎꯝ ꯎꯝ
ꯑꯗꯨꯗꯒꯤ ꯆꯠꯄꯗꯣ ꯁꯤꯗꯩꯗꯤ ꯑꯩꯅ ꯑꯗꯨꯗ ꯗꯥꯏꯔꯦꯛ ꯑꯗꯨꯝ ꯃꯗꯨ ꯇꯧꯗꯕꯤꯗ ꯁꯣꯝꯗ ꯄꯨꯂꯞ ꯄꯨꯕ ꯑꯣꯏꯇꯥꯔꯗꯤ ꯌꯨꯝꯗꯒꯤ ꯂꯩꯕꯗꯣ ꯌꯥꯕ
ꯍꯣꯏ
ꯐꯥꯔꯛ ꯌꯥꯝ ꯇꯥꯏꯗ ꯑꯩ ꯩꯅꯌꯨꯝ ꯄꯥꯟꯕ ꯃꯇꯝ ꯍꯦꯜꯂꯅꯤꯅ ꯍꯥꯏ ꯆꯍꯤꯗꯤ ꯑꯩꯈꯣꯏꯒ ꯃꯣꯏꯒ ꯃꯥꯟꯅꯩꯅꯦ ꯍꯥꯏꯕ ꯃꯥꯟꯅꯕ ꯑꯩꯉꯣꯟꯗꯒꯤ ꯊꯥꯗꯍꯜꯂꯤꯅꯦꯕ
ꯀꯌꯥ ꯁꯨꯔꯤꯅꯣ ꯍꯟꯗꯛ
ꯆꯍꯤ ꯀꯨꯟꯊ꯭ꯔꯥꯍꯨꯝꯗꯣꯏ
ꯎꯝ ꯌꯥꯝꯃꯤꯅꯦ ꯑꯗꯨꯗꯤ
ꯌꯥꯝꯃꯕꯅꯦꯕ ꯃꯥꯅ ꯀꯣꯏꯔꯤꯗꯣ ꯅꯨꯄꯥꯗꯨꯒꯤ ꯃꯅꯥꯎꯄꯤꯗꯣ ꯑꯃꯨꯛ ꯂꯨꯍꯣꯡꯗꯣꯏꯕ ꯑꯗꯨꯒꯤ ꯃꯥꯁꯦ ꯂꯩꯔꯤ ꯑꯗꯨꯒꯤ
ꯄꯥꯟꯕ ꯌꯥꯔꯦꯍꯦ
ꯃꯌꯨꯝ ꯄꯥꯟꯕ ꯌꯥꯔꯦ ꯀꯩꯗꯧꯔꯤꯕꯅꯣ ꯈꯪꯗꯦ
ꯑꯩꯈꯣꯏꯅ ꯏꯆꯥꯒ ꯂꯩꯁꯥꯕꯤ ꯐꯥꯃꯤꯟꯅꯔꯛꯇꯧꯔꯦ
ꯍꯥꯏꯗꯤ ꯑꯃꯁꯨ ꯌꯥꯝ ꯆꯥꯎ
ꯐꯥꯖꯤꯜꯂꯛꯑꯦ ꯉꯥꯡꯕꯗꯤ ꯑꯩꯉꯣꯟꯗ ꯍꯦꯟꯅ ꯍꯩꯖꯜꯂꯛꯑꯦ
ꯎꯝ
ꯃꯣꯏꯅ ꯃꯌꯨꯝ ꯄꯥꯟꯗ ꯂꯩꯔꯦ
ꯇꯧꯒꯅꯨꯒ ꯍꯥꯏꯕꯁꯦ ꯀꯩꯒꯤꯅꯣ ꯀꯥꯏꯅ ꯈꯨꯝꯕꯒ ꯍꯩꯔꯦꯕꯥ
ꯍꯩꯔꯦ ꯍꯩꯔꯦ ꯑꯁ ꯐꯖꯥꯅ ꯍꯩꯒꯔꯖꯥꯠ ꯉꯥꯡꯕꯗꯤ
ꯈꯔ ꯂꯩꯔꯗꯤ ꯑꯃꯨꯛ ꯑꯁ ꯀꯩꯅꯣ ꯇꯧꯔꯦ ꯀꯥꯏ ꯇꯧꯔꯛꯇꯣꯏꯅꯦꯕ
ꯑꯩꯅ ꯂꯥꯏ ꯍꯔꯥꯎꯕꯗ ꯖꯒꯣꯏ ꯁꯥꯎ ꯌꯥꯔꯣꯏꯗꯣꯏꯖꯥꯠꯂꯥ ꯅꯪ ꯍꯥꯏꯕ ꯌꯥꯅꯤ ꯌꯥꯅꯤ ꯁꯥꯒꯦ ꯀꯥꯏ ꯍꯥꯏ
ꯌꯥꯅꯤ ꯌꯥꯅꯤ ꯌꯥꯏꯌꯦ ꯌꯥꯔꯅꯤ ꯅꯨꯡꯁꯤꯅꯤꯌꯦ
ꯎꯝ ꯁꯥꯍꯟꯒꯦ ꯇꯧꯕ ꯍꯟꯗꯛꯇꯣ
ꯊꯣꯏꯕꯤ ꯊꯣꯏꯕꯤ ꯁꯥ ꯍꯥꯜꯂꯣ
ꯃꯣꯏꯅ ꯍꯥꯎꯖꯈꯣꯏ ꯑꯉꯥꯡꯗꯤ ꯍꯥꯎꯖꯈꯣꯏ ꯄꯨꯡꯕꯥ ꯄꯨꯡꯕꯥ ꯆꯣꯡꯕꯅ ꯅꯨꯡꯉꯥꯏꯕꯅꯤ ꯍꯧꯥꯎꯖ ꯀꯣꯏ ꯆꯜ ꯑꯗꯣ ꯍꯥꯏꯅ ꯊꯣꯏꯕꯤ ꯖꯒꯣꯏ ꯁꯥꯍꯟꯒꯦꯅ ꯍꯥꯏ ꯑ ꯄ ꯁꯒꯂꯥꯏꯇꯦ ꯇꯍꯦ ꯃꯤꯅ ꯊꯥꯔꯛꯄ ꯃꯌꯥꯝꯗꯨꯅ ꯑꯗꯨꯝ ꯌꯥꯕꯅꯦ ꯇꯅ
ꯍꯣꯏ ꯃꯤꯅ ꯐꯖꯅꯤꯗ ꯃꯥꯗꯤ ꯃꯁꯝꯒꯗꯣ ꯌꯥꯝ ꯃꯃꯥꯏꯒꯗꯧ ꯅꯨꯡꯁꯤ ꯇ
ꯀꯔꯝꯕ ꯁꯥꯍꯟꯗꯣꯏꯅꯣ ꯈꯪꯗꯦ
ꯊꯣꯏꯕꯤ ꯖꯒꯣꯏ ꯑꯣꯏꯅ ꯁꯥꯗꯣ ꯏꯅꯝ ꯑꯗꯨꯅ ꯐꯖꯗ꯭ꯔꯣ
ꯌꯥꯥꯏꯗꯦ ꯊꯣꯏꯕꯤ ꯖꯒꯣꯏ ꯁꯥꯍꯟꯈꯤ ꯎꯝ ꯃꯁꯝ ꯑꯃ ꯂꯩꯕꯤꯔꯒ ꯑ
ꯑꯗꯨ ꯐꯔꯦ ꯑꯩ ꯑꯃꯨꯛꯀ ꯑꯃꯨꯛ ꯇꯧꯔꯛꯀꯦꯀꯣ ꯑꯩꯅ
ꯍꯣꯏ ꯍꯣꯏ ꯑꯇꯧꯔ ꯎꯝ
ꯊꯝꯃꯦ ꯊꯝꯃꯦ